ꯍꯎ ꯀꯕꯥꯎ ꯃꯥꯔꯤꯎ ꯃꯥꯔꯤꯎ
ꯈꯪꯗ꯭ꯔꯦ ꯅꯨꯡꯉꯥꯏꯔꯤ ꯍꯥꯏꯇꯥꯔꯦ ꯁꯥꯎꯝꯗꯤ
ꯑ ꯃꯥ ꯃꯥꯔꯤꯌꯦ ꯆꯠ ꯆꯥꯔꯔꯕꯣ
ꯀꯨꯏꯔꯦꯗ ꯆꯥꯕ
ꯑ
ꯀꯥꯏꯗ ꯂꯩꯒꯦ
ꯑꯩꯗꯤ ꯑꯁ ꯏꯝꯐꯥꯜ
ꯏꯝꯐꯥꯗ ꯂꯩꯕ ꯅꯨꯡꯉꯥꯏꯕ꯭ꯔꯥ ꯏꯐꯥ ꯏꯝꯐꯥꯜꯗ ꯂꯩꯕ ꯅꯨꯡꯉꯥꯏꯕ꯭ꯔꯥꯅꯦ ꯌꯨꯝꯗ ꯑꯣꯏꯅ ꯂꯩꯌꯨꯅꯦ ꯀꯩꯅꯣꯅꯦ
ꯁꯤꯗꯨꯅ ꯍꯦꯟꯅ ꯅꯨꯡꯉꯥꯏꯔꯦ ꯀꯩꯅꯣ ꯃꯇꯝ ꯐꯠꯇꯕꯅꯦ ꯑꯗꯨ ꯑꯗꯨꯅ ꯂꯩꯅꯤꯡꯗꯕ ꯑ
ꯀꯦꯖꯤ ꯀꯖꯤꯔꯒ ꯂꯣꯏ ꯂꯩꯃꯤꯟꯅꯕ꯭ꯔꯥ ꯅꯣꯏ ꯄꯨꯟꯕ꯭ꯔꯥ
ꯑꯣ ꯃꯣꯏꯅ ꯃꯊꯛꯇ
ꯑꯣ
ꯍ ꯁꯟꯁꯝꯕꯥꯗ
ꯎꯝ
ꯃꯥꯒꯤ ꯀꯥꯗ ꯂꯩꯕꯅꯦ ꯃꯣꯏ
ꯀꯅꯥ ꯀꯅꯥ ꯂꯩꯕ ꯃꯥꯁꯦ
ꯃꯥꯗꯤ ꯃꯣꯅꯤꯀꯥꯒ
ꯎꯝ
ꯃꯣꯏꯀꯥꯗꯣ ꯈꯪꯕ꯭ꯔꯣ
ꯀꯥꯈꯪꯗꯦ
ꯍꯅꯤꯀꯑꯒ ꯂꯩ
ꯑꯁ ꯀꯦꯖꯤ ꯂꯣꯏꯗ
ꯎ ꯀꯩꯅꯣ ꯉꯁꯥꯏ ꯀꯣꯜ ꯇꯧꯕ ꯇꯧꯕ꯭ꯔꯥ ꯃꯥꯉ
ꯇꯧꯗꯦꯕꯤꯖꯣ ꯣꯗ ꯇ ꯑꯣꯏ ꯑꯣꯟꯂꯥꯏꯟ ꯑ ꯑꯣꯟꯂꯥꯏꯟꯗ ꯇꯧꯔꯒ ꯃꯥ ꯄꯥꯏꯈꯠꯇꯦ ꯇꯦꯛꯁ ꯊꯥꯗ ꯌꯦꯡꯕꯤꯗꯦ ꯃꯥ ꯃꯥ ꯍꯦꯔꯥꯎꯒ ꯋꯥꯔꯤ ꯐꯖꯅ ꯁꯥꯔ ꯃꯥꯜꯂꯤꯅꯦ
ꯊꯥꯕꯛ ꯌꯥꯝ ꯀꯟꯕꯅꯦ ꯍꯧꯖꯤꯛꯁꯦ
ꯊꯕꯛ ꯌꯥꯝ ꯇꯧꯕ ꯃꯥꯜꯂꯦ ꯇ꯭ꯋꯦꯟꯇꯤ ꯐꯣꯔ ꯑꯥꯋꯥꯔꯁ ꯇꯧꯕ ꯃꯥꯜꯂꯤꯅꯦ ꯃꯥꯗꯤ
ꯀꯩ ꯏꯟꯖꯡ ꯆꯥꯔꯒꯦ
ꯍꯥꯥ
ꯀꯩ ꯏꯟꯁꯡ ꯆꯥꯒꯦ
ꯑꯁ ꯉꯁꯤꯗꯤ ꯍꯋꯥꯏ ꯆꯥꯏꯗ ꯁꯛꯁꯦ ꯈꯔ ꯊꯤꯔꯦ ꯈꯔ ꯐꯖ ꯊꯧꯅꯕ ꯍꯥꯏꯅ ꯍꯋꯥꯏ ꯊꯣꯡꯁꯥꯏ
ꯑꯩꯁꯨ ꯁꯥꯔ ꯐꯖꯊꯄ꯭ꯔꯥ ꯑꯗꯨ ꯆꯥꯔꯗꯤ ꯑꯩ ꯆꯥꯛꯆꯥꯗ꯭ꯔꯤ ꯐꯖꯊꫭꯛ ꯑꯗꯤ ꯑꯩꯁꯨ ꯑꯩꯁꯨ ꯆꯥꯒꯦ ꯑꯦꯁ ꯅꯣꯏ ꯗ꯭ꯌꯨꯇꯤꯗꯨꯕꯨ ꯄꯨꯡ ꯇꯨꯝꯅꯤꯡꯗ꯭ꯔꯣ
ꯇꯨꯝꯅꯤꯡ ꯈꯪꯗꯦꯗ ꯃꯔꯛꯇꯗꯤ ꯇꯨꯝꯅꯤꯡꯉꯤꯗ ꯋꯥꯏꯗ ꯕꯣꯜꯁꯨ ꯌꯦꯡꯕ ꯐꯪꯗꯦ ꯑꯁ ꯉꯔꯡꯗꯤ ꯃꯇꯦꯛ ꯑꯃ ꯌꯦꯡꯉꯦ
ꯑꯦ ꯅꯣꯏ ꯑ ꯀꯩꯅꯣ ꯇꯧꯔꯒ ꯇꯨꯝꯕ꯭ꯔꯅꯦ
ꯍꯥꯏꯗꯤ
ꯅꯣꯏ ꯗ꯭ꯌꯨꯇꯤꯗꯣ ꯗ꯭ꯌꯨꯇꯤ ꯇꯧꯔꯒ ꯇꯣꯝꯕ꯭ꯔꯕ
ꯎꯝ ꯗꯤꯎꯇꯤ ꯃꯥꯐꯝꯗ ꯇꯨꯝꯄꯦ
ꯑꯦ ꯑꯗꯨꯗꯤ ꯃꯤꯅ ꯂꯥꯛꯑꯁꯨ ꯈꯪꯉꯔꯣꯏꯅꯦ ꯅꯥꯏ
ꯏꯁ ꯅꯠꯇꯦꯍꯦ
ꯑꯩꯈꯣꯏꯗꯤ ꯑꯩꯈꯣꯏ ꯈꯨꯟ ꯈꯨꯟ ꯈꯨꯟꯗꯗꯤ ꯇꯨꯝꯕ ꯌꯥꯗꯦ
ꯏꯁ ꯑꯩꯈꯣꯏꯗꯤ ꯃꯤ ꯃꯤ ꯇꯔꯥ ꯃꯤ ꯃꯤ ꯇꯔꯥ ꯇꯔꯥ ꯈꯥꯏꯕꯤꯕꯁꯤꯡꯗꯣ
ꯑꯣ
ꯄꯥꯟ ꯄꯨꯡ ꯃꯄꯥꯟꯗꯒꯤꯅ ꯄꯨꯡ ꯕꯣꯔꯣ ꯃꯈꯥꯏ ꯐꯥꯎ ꯅꯠꯇ꯭ꯔꯒ ꯄꯨꯡ ꯑꯃꯥꯐꯧ ꯇꯝ ꯃꯉꯥꯅ ꯇꯪꯈꯥꯏꯗ ꯑꯗꯨ ꯃꯇꯨꯡꯗ ꯃꯣꯏꯗꯣ ꯇꯨꯝꯕꯁꯤꯡꯗꯣ ꯑꯃꯨꯛ ꯍꯧꯒꯠꯂꯒ ꯃꯣꯏꯅ ꯑꯃꯨꯛ ꯄꯥꯜꯂꯤ ꯇꯥꯔꯅꯤ ꯇꯥꯟ ꯇꯥꯔꯅꯤ ꯃꯣꯏꯅ ꯅꯨꯡꯉꯟ ꯄꯨꯡ ꯃꯔꯤ ꯐꯥꯎ ꯂꯦꯞ ꯑꯃꯨꯛꯀ ꯂꯦꯞꯄꯅꯤ
ꯇꯧꯔꯒ ꯑꯃꯗꯨꯗꯤ ꯌꯦꯡꯉꯦ ꯄꯨꯡ ꯀꯨꯏꯗꯦꯗ ꯃꯤꯅꯤꯠ ꯀꯨꯟꯗꯨꯋꯥꯏ ꯐꯥꯎ ꯌꯦꯡꯗ ꯒꯣꯜ ꯑꯃ ꯆꯟꯕꯗꯨꯗꯤ ꯈꯪꯉꯦ ꯁ꯭ꯋꯤꯖꯔꯂꯦꯟꯅ ꯆꯟꯕꯗꯣ
ꯁꯨꯏꯖ꯭ꯔꯂꯦꯟ ꯆꯥꯟꯕꯗꯤ ꯌꯥꯝ ꯉꯜꯂꯤꯗꯥ
ꯎꯝ ꯑ ꯑꯗꯨ ꯑꯗꯨꯅꯦ ꯑꯗꯨ ꯂꫭꯏ ꯂꫭꯏꯔꯒ ꯇꯨꯝ ꯇꯨꯝꯅꯤꯡ ꯑꯗꯨꯝ ꯇꯨꯝꯃꯦ ꯕ꯭ꯌꯖꯤꯜꯒꯤ ꯕꯖꯨꯒꯤ ꯌꯦꯡꯒꯦꯅ ꯑꯂꯥꯔꯝ ꯊꯝꯕꯅꯦꯕꯀꯣ ꯑꯔꯝ ꯑꯔꯝ ꯍꯣꯡꯕꯗꯣ ꯈꯪꯗꯕ
ꯕ꯭ꯔꯖꯦꯜ ꯏꯗꯨ ꯈꯔꯗꯤ ꯌꯦꯡꯉꯦ ꯑꯁ ꯆꯔꯒ
ꯑ ꯀ ꯐꯖꯗꯕ ꯃꯥꯜꯂꯦꯗ ꯕ꯭ꯔꯖꯦꯜ ꯀꯁꯨ
ꯀꯅꯥꯁꯤ ꯂꯧꯔꯣꯏ ꯄꯣꯔꯇꯨꯒꯥꯜ ꯂꯧꯒꯅꯤ
ꯄꯣꯔꯇꯨꯒꯜꯗꯤ ꯃꯪꯗꯁꯨ
ꯄꯣꯔꯆꯨꯒꯜ ꯂꯧꯒꯅꯤ ꯄꯣꯔꯆꯨꯒꯜ ꯂꯧꯒꯅꯤ ꯂꯨꯅꯥꯎꯗ ꯂꯩꯔꯤ ꯂꯨꯅꯥꯗ ꯂꯩꯔꯤ
ꯐꯦꯅꯦꯍꯦ ꯑꯩꯗꯤ ꯇꯂꯦ ꯑꯗꯨꯅꯄꯥꯥꯗꯣ
ꯅꯗꯤ ꯂꯤꯗ ꯎꯁꯀꯤ ꯅꯗꯦꯕꯂ ꯀꯖꯤꯔꯣꯏꯗꯣ ꯀꯅꯥ ꯀꯅꯥ ꯀꯋꯥꯦ ꯆꯂꯣ
ꯊꯨꯟꯕꯤꯍꯤ
. ꯃꯣꯏꯒꯤ ꯇꯧꯔꯒ
ꯌꯥꯕ ꯏꯔꯅꯤ
ꯀꯦꯖꯤꯂꯨꯗ ꯀꯣꯏꯒꯦ ꯇꯧꯔꯒ ꯑꯦꯁ ꯃꯥ ꯅꯍꯥꯟ ꯈꯨꯄꯨꯟ ꯅꯨꯄꯥꯗ ꯀꯣꯏꯔ ꯂꯩꯖꯥꯠꯂꯣ ꯍꯧꯖꯤꯛ ꯐꯥꯎ
ꯑꯣꯏꯃꯣꯏꯗ ꯂꯦꯡꯃꯩ ꯂꯦꯡꯉꯩꯒꯤ ꯀꯣꯏꯕ ꯃꯥꯜꯂꯦ
ꯀꯣꯏꯅꯥꯔꯦ
ꯎꯝ ꯃꯥꯜꯂꯦꯕ ꯑꯩ ꯈꯪꯗꯦ ꯃꯥꯂ
ꯁꯔ ꯑꯔꯦꯅꯦꯗꯤ ꯍꯥ
ꯅꯧ ꯅꯧ ꯅꯣꯡ ꯇꯥꯕ꯭ꯔꯥ ꯅꯣꯏꯗ
ꯅ ꯇꯥꯖꯦ ꯅꯣꯏꯔꯣꯝ ꯆꯠ ꯆꯨꯕ꯭ꯔꯥ ꯎꯝ ꯃꯝꯗꯤ ꯃꯝꯁꯤꯜꯂꯥꯛꯄ
ꯎꯝ ꯃꯁꯥ ꯊꯣꯛ ꯇꯦ
ꯅꯨꯡꯁꯥꯗ ꯑꯩꯈꯣꯏꯔꯣꯝꯁꯨ ꯗꯨꯗꯤ ꯊꯣꯛꯇꯦ ꯅꯨꯡꯁꯥꯗꯤ
ꯁ ꯑꯩꯗꯤ ꯁ ꯆꯥꯛ ꯆꯥꯗꯔꯤ ꯆꯥꯛ ꯊꫭꯡꯗꯔꯤ ꯏꯟꯁꯥꯡ ꯊꯣꯡꯗꯔꯤ
ꯉꯁꯤ ꯂꯨꯈꫭꯏꯗ ꯆꯥꯔꫭꯗꯅꯥ
ꯆꯥꯛꯗꯤ ꯀꯥꯝꯃꯦ ꯑꯗꯨ
ꯁꯦꯝꯕꫭꯡꯗꫭ
ꯑ ꯎꯋꫭ
ꯁꯦꯝꯕꯣꯡ ꯏꯟꯁꯥꯡ ꯂꯩꯕ ꯆꯠꯈꯤ ꯀꯔꯤ ꯌꯦꯟꯁꯥꯡ ꯄꯨꯔꯛꯇꯣꯏꯅꯣ ꯈꯪꯗꯦ
ꯑꯍꯥꯥꯎꯕ ꯄꯨꯔꯛꯇꯧ ꯃꯥꯜꯂꯦꯍꯦ ꯑꯗꯨꯗꯤ
ꯈꯪꯗꯦ ꯃꯥꯁꯨ ꯑꯗꯨꯝ ꯂꯩꯕꯅꯦ ꯑꯩꯈꯣꯏꯗ
ꯌꯦꯟ ꯄꯨꯔꯛꯇꯧ ꯃꯥꯜꯂꯤꯅꯦ ꯃꯑꯣꯡꯗꯣ ꯃꯥꯗꯤ ꯌꯦꯟꯅ ꯄꯥꯝꯕꯅꯦ, ꯄꯥꯝꯒꯟꯕꯅꯦ ꯌꯦꯟꯅ ꯍꯨꯏꯒ ꯍꯦ ꯍꯨꯏꯒ ꯌꯦꯟ ꯀꯅꯥ ꯍꯦꯟꯅ ꯀꯔꯝꯕ ꯍꯦꯟꯅ ꯍꯥꯎꯕ꯭ꯔ ꯍꯥꯏꯃꯦ ꯍꯨꯏ ꯍꯩꯅꯗꯦ ꯌꯦꯟꯅ ꯍꯦꯟꯅ ꯍꯥꯎꯋꯦ ꯍꯥꯏꯕꯅꯤ ꯃꯥꯗꯤ꯫
ꯌꯦꯟ꯫ ꯄꯥꯝꯕꯅꯦ ꯃꯥꯗꯤ꯫
ꯑꯗꯨꯅ ꯅꯪꯗꯨꯗꯤ
ꯉꯁꯤꯒꯤꯗꯤ ꯂꯣꯏꯔꯦ ꯉꯔꯥꯡ ꯉꯔꯥꯡꯒꯤꯗꯣ
ꯎꯝ ꯍꯇꯥ ꯍꯇꯥ ꯑꯃꯗ ꯀꯌꯥꯔꯛ ꯇꯧꯔ
ꯍꯞꯇꯥ ꯑꯃ ꯅꯠꯇꯦ ꯅꯣꯡꯃ ꯂꯦꯞ ꯒ ꯅꯣꯡ ꯅꯣꯡ ꯅꯣꯡꯃ ꯑꯣꯐ ꯇꯧꯔꯒ ꯅꯣꯡꯃꯃꯨ ꯂꯦꯞꯄ
ꯈꯪꯗ꯭ꯔꯦꯅꯦ
ꯈꯪꯗꯔꯦ ꯈꯪꯗꯔꯦ ꯃꯤ ꯅꯠꯇꯕꯒꯤ ꯂꯥꯟꯅꯤꯅ
ꯂꯥꯟ ꯂꯩꯇ꯭ꯔꯗꯤ ꯑꯩ ꯑꯦꯛꯖꯥꯝ ꯊꯥꯕ ꯆꯠꯀꯦꯅ ꯇꯧꯕꯅꯦꯕ
ꯀꯔꯤ ꯑꯦꯛꯖꯥꯝꯂꯣ
ꯀꫭꯂꯦꯁ ꯀꯤꯅꯤꯗ ꯃꯤꯒꯤ
ꯁꯦꯁ
ꯊꯥꯕꯠ ꯑꯣ ꯊꯥꯗꯠ ꯊꯥꯕꯠ ꯆꯠꯀꯦ ꯇꯧꯔꯒ ꯑꯁ ꯁ ꯆꯠꯊꯣꯛ ꯆꯠꯁꯤꯟ ꯅꯨꯡꯉꯥꯏꯖꯔꯗꯤꯀꯣ ꯇꯟꯕ ꯑꯦ ꯄꯦ ꯄꯗ ꯂꯤꯁꯤꯡ ꯑꯃ ꯑꯁꯤ ꯂꯤꯁꯤꯡ ꯑꯃꯁꯤ ꯀꯩꯅꯣꯅꯦ ꯑꯦꯛꯖꯥꯝ ꯗꯦ
ꯄꯦꯄꯔ ꯀꯌꯥ ꯊꯥꯗꯣꯏꯕ
ꯄꯦꯄꯔꯃꯔꯤ
ꯂꯤꯁꯤꯡ ꯃꯔꯤꯗꯤ ꯁꯋꯥꯗꯔꯦ ꯍꯦ
ꯎꯝ
ꯅ ꯔꯦ ꯍꯦ ꯑꯗꯨꯗꯤ
ꯇꯨ ꯊꯥꯎꯖꯟ ꯇ꯭ꯋꯦꯟꯇꯤ ꯐꯥꯏꯚꯇꯗꯤ ꯑꯩ ꯑꯦꯛꯖꯥꯝ ꯃꯦꯒ ꯊꯥꯕꯗꯣ ꯌꯥꯝꯝ ꯃꯔꯤ ꯃꯉꯥ ꯑꯣꯏꯔꯝꯒꯅꯤ ꯃꯦꯒꯤ ꯃꯤ ꯃꯔꯤ ꯃꯉꯥꯒꯤ ꯊꯥꯏ
ꯇꯥꯕ꯭ꯔꯣ ꯀꯔꯤꯔꯅꯦꯦ
ꯇꯥꯏꯌꯦ ꯇꯥꯕꯕꯨꯗꯤ ꯁꯤꯅ ꯈꯨꯝꯕ ꯌꯥꯗꯕ ꯁꯣꯝꯗ ꯑꯗꯨꯒꯤꯅꯤ
ꯃꯤ ꯃꯔꯤ ꯃꯉꯥꯒꯤ ꯊꯥꯏꯕ ꯑꯦꯛꯖꯥꯝ ꯊꯥꯕꯗꯨꯣ
ꯃꯤ ꯃꯔꯤ ꯃꯉꯥꯒꯤ ꯊꯥꯗꯤ ꯑꯁ
ꯑꯈꯔꯅ ꯂꯤꯁꯤꯡ ꯑꯃ ꯌꯥꯎꯗꯣꯏꯗ ꯈꯔꯒꯤꯗꯤ
ꯑꯦ ꯂꯤꯁꯤꯡ ꯑꯃꯗꯤ ꯌꯧꯍꯜꯂꯅ
ꯏꯁꯤꯡ ꯑꯃꯒꯤꯁꯨ ꯊꯥꯏꯑ
ꯑꯗ꯭ꯔꯦ ꯃꯌꯥꯝꯗ ꯊꯣꯛꯂꯛꯄ꯭ꯔꯥ ꯉꯁꯦ
ꯊꯣꯛꯂꯣꯗ ꯍꯣꯔꯦꯟꯦꯟ ꯊꯣꯛꯣꯛ ꯇꯧ ꯃꯥꯂꯦ
ꯑ ꯅꯨꯡꯥꯏꯅꯦꯍ
ꯎ ꯆꯥꯛꯁ ꯀꯦꯍꯦ ꯃꯣꯏ ꯆ ꯆꯥꯛ ꯂꯧꯕ ꯊꯣꯛꯂꯛꯏꯕ ꯃꯔꯛ ꯃꯔꯛꯇ ꯆꯠ ꯊ ꯃꯣꯏ ꯃꯣꯏ ꯊꯂꯛꯑꯗꯤ ꯆꯥꯛ ꯂꯧꯕ ꯂꯥꯛꯀꯅꯦꯕ
ꯑꯣ
ꯍꯒꯗ ꯄꯃꯣ ꯂꯗꯤ ꯇꯂꯦ ꯑꯗꯨ
ꯁꯦꯁ
ꯃꯔꯛ ꯃꯔꯛꯇꯅꯤꯗ ꯃꯣꯏ ꯍꯣꯇꯦꯜꯗ ꯂꯩꯔꯒ ꯆꯥꯕꯅꯤ ꯉꯔꯥꯡꯗꯤ ꯊꯣꯛꯂꯛꯑꯦ ꯆꯥꯛ ꯂꯧꯒ ꯂꯥꯛꯑꯒ
ꯅꯨꯄꯤꯇꯤꯌꯥ ꯂꯣꯟꯅ ꯃꯌꯥꯝ ꯑꯗꯣ
ꯑꯣ ꯎ ꯀꯪꯗꯦ ꯑꯩꯗ ꯀꯣꯏꯏꯗꯧ ꯃꯥꯟꯗ꯭ꯔꯦ ꯎꯝ ꯄꯤꯗꯧ ꯃꯥꯟꯗꯔꯤ ꯃꯥꯗꯕ
ꯔ ꯇꯥꯃꯁ
ꯅꯣꯏꯗꯀ ꯑ ꯅꯣꯏꯗ ꯀꯅꯥ ꯀꯅꯥ ꯄꯑꯒꯦ ꯑꯦꯁꯤ ꯑꯦꯞꯁꯦ
ꯀꯪꯗꯦ
ꯄꯥꯏꯍꯜꯂꯒ ꯇꯧꯔꯣꯅꯦ
ꯗꯁꯕꯤꯤꯟꯗꯏꯌꯦ ꯗꯁꯕꯤꯤꯟꯗꯏ
ꯅꯣꯏ ꯍꯧꯖꯤꯛ ꯀꯥꯏ ꯆꯠꯂꯤꯅꯣ
ꯀꯩ ꯍꯥꯏꯕ
ꯀꯥꯏꯗ ꯆꯂꯅꯣ
ꯅꯨꯡꯉꯥꯏꯀ ꯇꯔꯤꯔꯣ ꯗꯁꯕꯤꯟ ꯂꯩꯌꯦ ꯍꯥꯏꯕ ꯑꯁꯤꯗ ꯇꯪꯗ꯭ꯔꯦ ꯃꯤ ꯄꯨꯅꯤꯡꯉꯦ ꯐꯨꯕ ꯆꯠꯁꯤꯔꯣ ꯀꯖꯤꯔꯣꯒꯤ ꯅꯨꯄꯥꯗꯨ ꯐꯨꯕ ꯆꯠꯁꯤꯔꯣ
ꯀꯣꯏ ꯆꯠꯂꯤꯕ꯭ꯔꯕ ꯍꯧꯖꯤꯛꯁꯦ
ꯀꯣꯏꯕ ꯆꯠꯄ ꯅꯠꯇꯦꯗ ꯁꯤ ꯆꯥꯔꯆꯇ ꯂꯩꯕ ꯃꯤꯇꯤꯡ ꯇꯧꯅꯤꯡꯉꯥꯏ ꯂꯩꯕꯀꯣ
ꯎꯝ
ꯃꯤꯇꯤꯡ ꯌꯥꯎꯕꯗ ꯌꯥꯎꯅꯤꯡꯒꯨꯝ ꯌꯥꯎꯅꯤꯡꯗꯕꯒꯨꯝ ꯍꯧꯖꯤꯛ ꯂꯩꯔꯝꯃꯅꯤ ꯍꯧꯖꯤꯛ ꯄꯨꯡ ꯇꯔꯥ ꯃꯈꯥꯏꯗ ꯂꯩꯔꯦ
ꯎꯝ ꯅꯤꯄꯥꯜ ꯃꯈꯥꯏꯗ ꯅꯤꯄꯥꯜ ꯃꯈꯥꯏ ꯈꯔ ꯍꯦꯜꯂꯒ ꯂꯩ ꯍꯧꯋ
ꯍꯥ
ꯅꯤꯄꯥꯜ ꯃꯈꯥꯏ ꯍꯦꯜꯂꯒ ꯍꯧꯕꯅꯦꯕ ꯍꯧꯈ꯭ꯔꯦꯕ
ꯑꯣ ꯀꯅꯥ ꯀꯅꯥꯔꯣ ꯑꯃꯨꯛꯀ ꯀꯥꯎꯈ꯭ꯅꯦ
ꯑꯁꯇ꯭ꯔꯦꯂꯤꯌꯥꯒ ꯑ ꯃꯗꯨꯒ ꯑꯣ꯭ꯔꯦ ꯑꯗ ꯃꯥꯗꯗ
ꯎꯝ ꯐꯔꯁ ꯑꯩ ꯀꯩꯅꯣ ꯇꯧꯔꯨꯈꯤꯒꯦꯀꯣ
ꯍꯝ ꯎꯝ ꯆꯌꯦꯦ
ꯀꯩꯅꯣ ꯇꯧꯔꯨꯈꯤꯒꯦ
ꯑꯣ ꯐꯣꯟꯁꯤꯦ ꯑꯗꯨꯗꯤ
ꯎꯝ ꯔꯃ ꯐꯣꯟꯦ ꯎꯝ ꯊꯝꯃꯦ ꯊꯝꯃꯦ